ꯍꯜꯂꯣ ꯑꯩꯁ ꯇꯨꯝꯕ ꯃꯈꯣꯟ ꯃꯥꯜꯂꯦꯅꯦ
ꯀꯔꯤ ꯇꯨꯝꯕ ꯇꯨꯝꯗꯦꯍꯦ
ꯅꯠꯂꯦ ꯅꯣꯏ ꯂꯧꯒꯤ ꯈꯟꯅꯕꯗꯨꯗꯤ ꯂꯣꯏꯔꯦ
ꯂꯣꯏꯈ꯭ꯔꯦ
ꯀꯔꯤ ꯀꯔꯤ ꯈꯟꯅꯈ꯭ꯔꯦ
ꯂꯤꯡꯒꯅꯤꯅꯦ
ꯑꯣ ꯑꯩꯗꯤ ꯇꯧꯔꯒꯨꯝꯁꯤꯅ ꯈꯟꯕ ꯃꯥꯟꯕꯀꯣ
ꯑꯩꯁ ꯑꯣꯛꯁꯥ ꯁꯥ ꯆꯥꯕ ꯐꯪꯔꯣꯏꯅ ꯄꯥꯈꯠꯄ꯭ꯔꯥ
ꯄꯥꯛꯈꯠꯂꯦꯅꯦ ꯄꯥꯈꯠꯂꯦꯅꯦ
ꯑꯣꯏꯔꯝꯅꯤꯕ
ꯅꯣꯏ ꯑꯣꯛꯁꯥ ꯄꯨꯔꯒ ꯂꯥꯛꯎꯀꯣ
ꯂꯥꯛꯀꯦꯅꯦ ꯅꯪꯅ ꯊꯣꯡꯕꯤꯕ ꯇꯥꯕ
ꯊꯣꯡꯕꯤꯒꯦ
ꯊꯣꯡꯕꯗꯤ ꯍꯩꯕ꯭ꯔꯣ
ꯑꯁ ꯅꯪ ꯑꯩ ꯊꯣꯡꯕ ꯆꯥꯔꯗꯤ ꯅꯥꯄꯨꯟꯁꯤ ꯆꯨꯞꯄ ꯆꯥꯅꯤꯡꯒꯅꯤ
ꯁꯤ ꯃꯨꯟꯗꯔꯤꯉꯩꯗ ꯆꯥꯔꯣꯅ ꯄꯤꯔꯗꯤ ꯅꯥꯕ ꯅꯥꯒꯅꯤ ꯑꯩ ꯀꯤꯌꯦ ꯀꯣ ꯑꯗꯨꯒꯨꯝꯕ ꯁꯦꯔꯥꯟ ꯇꯨꯔꯥꯟꯗꯤ ꯇꯧꯒꯨꯝꯁꯤ ꯀꯣ
ꯆꯪ ꯍꯥꯠ ꯍꯥꯠꯂꯤꯍꯦ
ꯑꯥ ꯑꯥ ꯑꯁ ꯁꯥ ꯑꯗꯨ ꯑꯣꯛꯁꯥ ꯑꯣꯛꯁꯥ ꯊꯣꯡꯕꯗꯨ ꯊꯥꯛꯄ ꯈꯣꯠꯄ ꯍꯩꯕ꯭ꯔꯥꯅꯦ ꯅꯪꯕꯣ
ꯌꯥꯝ ꯍꯩꯕꯅꯦ
ꯇꯝꯕꯤꯌꯨꯔ
ꯇꯝꯕꯤꯌꯨꯔ ꯍꯥꯏꯕ꯭ꯔꯥ
ꯎꯝ ꯎꯝ
ꯑꯩꯅ ꯇꯝꯕꯤꯒꯦ ꯅꯪꯕꯨ
ꯑꯦ ꯑꯩꯗꯤ ꯏꯁ ꯈꯪꯪꯗꯦ ꯆꯥꯕꯁꯦ ꯏꯁ ꯃꯨꯟꯗ꯭ꯔꯤꯉꯩꯗꯒꯥ ꯄꯤꯊꯣꯛꯄꯥꯗꯤ ꯍꯛꯆꯥꯡ ꯒꯥꯁꯦ ꯀꯨꯏ ꯀꯨꯏꯅ ꯇꯨꯝꯗꯧ ꯃꯜ ꯂꯦꯍꯦ
ꯌꯥꯗ꯭ꯔꯦꯗꯥ
ꯑꯩꯕꯨ ꯊꯥꯖꯗꯕ ꯃꯜꯂꯦ ꯅꯪ
ꯎꯝꯍꯝ ꯊꯥꯖꯥ
ꯑꯗꯨ ꯑꯣꯏꯔꯗꯤ ꯂꯥꯛꯀꯥꯅꯨ
ꯏꯁ ꯑꯩ ꯏꯁꯥ ꯐꯥꯎ ꯏꯁꯥ ꯊꯥ ꯊꯥꯖꯗ꯭ꯔꯤ ꯀꯥꯟꯁꯤꯗꯥ ꯅꯪꯉꯣꯟꯗꯥ ꯊꯥꯖꯗꯣꯏꯕ
ꯅꯪꯕꯨ ꯃꯤꯔꯣ
ꯃꯤ ꯑꯣꯏꯕ ꯑꯃ ꯑꯣꯏꯕꯒꯤꯅꯦ ꯑꯗꯨꯃꯥꯏꯟ ꯊꯥ ꯊꯥꯖꯗ꯭ꯔꯤꯖꯦ
ꯅꯁꯥꯗ ꯐꯥꯎ ꯅꯪ ꯊꯥꯖꯗ꯭ꯔꯤꯕꯁꯦ ꯀꯔꯤꯒꯤꯔꯥ
ꯎꯝ ꯎꯝ ꯍꯧꯖꯤꯛ ꯃꯇꯝꯁꯦ ꯏꯁ ꯀꯅꯥꯗ ꯊꯥꯖ ꯊꯥꯖꯅꯤꯡꯉꯥꯏ ꯃꯨꯇꯝ ꯅꯠꯇ꯭ꯔꯦꯅꯦ ꯏꯁꯥ ꯐꯥꯎ ꯊꯥꯖꯗ꯭ꯔꯥꯀꯥꯟꯁꯤꯗ
ꯂꯣꯏꯔꯦꯍꯦ
ꯑꯩꯕꯨ ꯊꯥꯖꯧ ꯍꯥꯏꯕꯗꯨꯗꯤ ꯌꯥꯗꯦꯍꯦ
ꯑꯩꯕꯨꯗꯤ ꯊꯥꯖꯧ ꯐꯖꯅ ꯊꯣꯡꯕꯤꯒꯦ
ꯑꯁ ꯑꯗꯨꯒꯨꯝꯕ ꯍꯥꯏ ꯑꯗꯨꯃꯥꯏ ꯍꯥꯏꯕꯁꯤꯡꯁꯦ ꯑꯩ ꯈ꯭ꯋꯥꯏꯗꯩ ꯊꯥꯖꯗ꯭ꯔꯤꯁꯦ
ꯑꯥꯍꯦ ꯑꯗꯨꯗꯤ ꯄꯨꯔꯛꯑꯣ ꯃꯨꯟꯗ꯭ꯔꯥꯁꯨ ꯆꯥꯎ ꯆꯥꯎ ꯍꯥꯏꯒꯦ
ꯑꯩ ꯂꯩꯇꯔꯦ
ꯏꯁ ꯑꯥ ꯑꯁ ꯅꯪ ꯊꯣꯡꯒꯅꯨ ꯃꯤ ꯑꯃꯗ ꯊꯣꯡꯍꯜꯂꯨ ꯅꯪ ꯂꯥꯎ ꯂꯤꯡꯕ ꯇꯟꯕꯒꯤ ꯊꯣꯡꯒꯅꯤ ꯊꯣꯡꯕꯤꯒꯦ ꯍꯥꯏꯕꯅꯦ ꯑꯩ ꯈꯪꯉꯦ
ꯑꯁ
ꯅꯒꯨꯟꯗꯤ ꯆꯞ ꯇꯥꯅ ꯈꯪꯉꯦꯗ ꯑꯩ
ꯅꯪꯕꯨ ꯅꯪ ꯑꯩꯕꯨ ꯈꯪꯕ꯭ꯔꯥꯅꯦ
ꯈꯪꯗꯦ
ꯈꯥꯡꯗ꯭ꯔꯥꯒ ꯄꯪꯍꯥꯏ ꯍꯦꯛꯇꯥ ꯍꯥꯏ ꯀꯔꯤꯔꯥ
ꯅꯪꯖꯦ ꯀꯩꯅꯣ ꯍꯟꯗꯛꯁꯦ ꯕꯣꯠ ꯑꯝꯇꯥ ꯁꯥꯟꯅꯗ꯭ꯔꯦꯀꯣ ꯅꯍꯥꯟꯗꯤ ꯌꯥꯝ ꯁꯥꯟꯔꯝꯃꯤꯀꯣ
ꯕꯣꯜ ꯃꯁꯛ ꯈꯪꯗ꯭ꯔꯦꯍꯦ
ꯎꯝ ꯊꯥꯏꯅꯗꯤ ꯑꯗꯨꯝ ꯁꯥꯟꯑꯥꯏꯕꯀꯣ
ꯎꯝ ꯊꯥꯏꯅꯗꯤ ꯁꯥꯅꯩꯌꯦ ꯍꯧꯖꯤꯛꯇꯤꯀꯣ ꯂꯩꯁꯥꯕꯤ ꯐꯥꯕꯅꯤꯅ ꯁꯥꯅꯗ꯭ꯔꯦ ꯇꯣꯛꯈ꯭ꯔꯦ
ꯈꯠꯇꯥ ꯍꯩꯔꯕꯅꯦꯅ
ꯂꯩꯁꯥꯕꯤꯅꯤꯅ ꯀꯔꯤꯔꯥ ꯅꯪꯁꯨ ꯉꯁꯥꯏ
ꯅꯪꯁꯨ ꯈꯠꯄꯒꯤ ꯋꯥꯛꯀꯤꯡ ꯆꯠꯂꯤꯕꯗꯨ
ꯆꯥꯛꯁꯨ ꯊꯦꯡ ꯊꯦꯡꯅ ꯆꯥꯏ
ꯈꯠꯂꯦ
ꯅꯠꯇꯦ ꯍꯦ ꯅꯠꯇꯦ ꯌꯦ
ꯅꯪ ꯌꯥꯝ ꯈꯜꯂꯦ ꯍꯥꯏꯗꯥꯅꯦ ꯃꯤꯅ ꯍꯥꯏꯌꯦ
ꯅꯣꯏ ꯈꯨꯟꯒꯤ ꯅꯨꯄꯥ
ꯃꯤꯅ ꯍꯦꯛꯇ ꯍꯥꯏꯔꯒ ꯅꯪꯅ ꯍꯦꯛꯇ ꯊꯥꯖꯕ
ꯑꯩꯗꯤ ꯊꯖꯩ
ꯑꯦ
ꯅꯪ ꯈꯔ ꯈꯠꯄ ꯍꯩꯔꯒ
ꯍꯩꯇꯦꯍꯦ ꯑꯩꯅꯦ ꯄꯣꯛꯄꯗꯒꯤ ꯑꯃꯝ ꯇꯁꯨ ꯈꯠꯇ꯭ꯔꯤ ꯍꯩꯁꯨ ꯍꯩꯇꯦ ꯈꯠꯁꯨ ꯈꯠꯂꯣꯏ ꯍꯤ ꯍꯤ
ꯂꯩꯁꯥꯕꯤ ꯎꯔꯗꯤ ꯅꯨꯃꯤꯠꯇꯨ
ꯑꯥꯗ ꯆꯈ꯭ꯔꯣ ꯑꯩꯒꯤ ꯃꯔꯨꯞ ꯃꯔꯨꯞꯇ ꯐꯥꯎꯣ ꯃꯤꯠꯅ ꯌꯦꯡꯕ ꯌꯥ ꯌꯦꯡꯕ ꯉꯝꯗꯦ
ꯍꯦ ꯃꯆꯤꯟ ꯊꯤꯕꯗꯨ
ꯃꯨꯟꯅ ꯌꯦꯡꯕ ꯉꯝꯗꯦ ꯑꯁꯦꯡꯕꯅꯦ ꯑꯁ ꯑꯩꯗꯤꯅꯦ ꯑꯁ ꯑꯩ ꯑꯩꯗꯤ ꯃꯥ ꯌꯥꯝ ꯁꯣꯟꯕꯅꯦ
ꯌꯥꯝ ꯌꯦꯡꯅꯤꯡꯉꯤꯗ
ꯉꯪꯕ ꯍꯧꯔꯦ ꯉꯪꯕ ꯍꯧꯔꯦ
ꯅꯪꯒꯣ ꯉꯎ꯭ꯔꯒ ꯆꯠꯀꯅꯤ ꯆꯦ ꯀꯞꯁꯂꯣ
ꯉꯧꯔꯒ ꯆꯠꯇꯣꯏ ꯁꯔꯨꯛꯇꯤ
ꯁꯤꯔꯒꯦ ꯍꯥꯏꯌꯣ
ꯅꯪ ꯌꯥꯗ꯭ꯔꯦ ꯆꯦꯛ ꯀꯞ ꯆꯠꯇ꯭ꯔꯗꯤ ꯌꯥꯗ꯭ꯔꯦ ꯌꯥꯗ꯭ꯔꯦ ꯅꯀꯣꯛꯇꯣ ꯄꯨꯔꯥ ꯚꯥꯏꯔꯁ ꯆꯪꯒ꯭ꯔꯦꯕ ꯇꯨꯝꯅꯤꯡꯕ꯭ꯔꯅꯦ
ꯇꯨꯝꯅꯤꯡꯗꯦꯗ
ꯉꯁꯥꯏ ꯌꯥꯝ ꯈꯜꯂꯒ ꯆꯠ ꯄꯒꯤ ꯇꯨꯝꯅꯤꯡꯕ ꯑꯣꯏꯒꯅꯤ ꯅꯪꯗꯨ ꯁꯣꯏꯗ꯭ꯔꯦ
ꯈꯠꯇꯦꯗ ꯀꯗꯥꯏꯗꯩ ꯀꯅꯥ
ꯅꯨꯃꯤꯠꯇꯨ ꯂꯩꯩꯁꯥꯕꯤ ꯎꯔꯗꯤ
ꯂꯩꯁꯥꯕꯤꯁꯤꯡ ꯑꯁ ꯃꯤ ꯑꯗꯨꯃꯥꯏꯟ ꯀꯩꯅꯣ ꯇꯟꯕꯒꯤ ꯉꯟꯅ ꯌꯨꯝ ꯍꯜꯂꯛꯑꯦ
ꯑꯥꯏ ꯅꯣꯛꯅꯤꯡꯉꯤ ꯑꯥ ꯉꯟꯅ ꯍꯜꯂꯛꯄꯒꯤ ꯑꯣꯏꯔꯝꯅꯤ ꯆꯥꯛ ꯊꯦꯡꯅ ꯆꯥꯕꯗꯣ
ꯆꯥꯛꯄꯨꯗꯤ ꯑꯩꯅ ꯊꯣꯡꯗꯦ ꯑꯌꯥꯝꯕꯅꯀꯣ ꯃꯥ ꯃꯥꯅ ꯊ‌ꯦ ꯃꯥ ꯊꯦꯡꯅ ꯍꯜꯂꯛꯑꯦ ꯑꯗꯨꯒ ꯑꯗꯨꯝ ꯐꯝꯃꯦ ꯏꯔꯨꯖꯊꯣꯛꯑꯦ ꯊꯣꯡꯉꯦ ꯆꯥ ꯊꯣꯡꯕ ꯂꯣꯏꯔꯒ ꯍꯦꯛ ꯍꯦꯛ ꯊꯣꯡꯕ ꯂꯣꯏꯔꯒ ꯆꯥꯗꯦ ꯑꯗꯨꯝ ꯂꯩꯕꯒꯤ ꯊꯦꯡꯉꯦꯕ ꯈꯪꯕ꯭ꯔꯥ
ꯑꯗꯨ ꯆꯥꯛ ꯊꯣꯡꯕ ꯂꯣꯏꯔꯒ ꯐꯝꯕꯗꯨ
ꯎꯝ
ꯂꯩꯁꯥꯕꯤꯕꯨ ꯐꯣꯟ ꯇꯧꯕ ꯑꯣꯏꯔꯝꯒꯅꯤꯕꯀꯣ
ꯇꯧꯗꯦꯗ
ꯅꯪ ꯅꯆꯤꯟ ꯊꯤꯌꯦ ꯑꯩꯉꯣꯟꯗ
ꯗꯦ ꯏꯁ ꯐꯣꯟ ꯄꯥꯏꯗꯕꯤꯗ ꯑꯗꯨꯝ ꯇꯨꯃꯤꯟꯅ ꯐꯝꯃꯒ ꯂꯩ ꯆꯥꯛ ꯆꯥꯛꯇꯣ ꯁꯥꯏꯕꯀꯣ ꯑꯗꯨꯒꯤ
ꯄꯥꯏꯗ꯭ꯔꯒ ꯂꯩꯕ ꯉꯝꯕ꯭ꯔꯥ ꯅꯪ
ꯉꯝꯗ꯭ꯔꯗꯤ
ꯑꯁ ꯌꯦꯡꯕ ꯇꯥꯔꯦ ꯊꯪꯖꯥ ꯅꯨꯃꯤꯠꯇ ꯂꯥꯛꯑꯣ ꯑꯩꯈꯣꯏ ꯂꯧ ꯂꯤꯡꯕ ꯂꯥꯛꯄ ꯀꯥꯟꯗ ꯌꯦꯡꯒꯦ
ꯑꯩꯗꯤ ꯀꯩꯅꯣ ꯇꯧꯗꯦꯗ
ꯅꯪ ꯐꯣꯟ ꯄꯨꯔꯛꯑꯗꯤ ꯇꯨꯔꯦꯟꯗ ꯂꯪꯊꯣꯛꯀꯦꯀꯣ
ꯂꯪꯉꯣ ꯂꯪꯉꯣ ꯄꯨꯔ ꯑꯔꯣꯏ ꯄꯨꯔꯛꯑꯣꯏꯌꯦ ꯐꯨꯔꯣꯏꯌꯦ
ꯑ ꯄꯨꯔꯛꯇ꯭ꯔꯗꯤ ꯂꯪꯊꯣꯛꯔꯣꯏꯅꯦ ꯄꯨꯔꯗꯤ ꯂꯪꯊꯣꯛꯀꯦ ꯍꯥꯏꯕꯅꯤ ꯁꯦ ꯅꯪ ꯅꯀꯣꯛ ꯕꯦꯔꯥ ꯂꯩꯔꯦ
ꯆꯦꯟꯖꯦꯁꯨ ꯌꯥꯏꯍꯦ ꯀꯔꯤꯒꯤꯅꯣ ꯑꯗꯨꯃꯥꯏ ꯀꯜꯂꯤꯗꯨꯕꯨ
ꯅꯪꯗꯤ ꯀꯟꯗ꯭ꯔꯣ
ꯀꯟꯗꯦꯗ
ꯑꯩ ꯁꯤꯡ ꯂꯩꯕꯒꯤ ꯐꯖꯅ ꯍꯤꯡꯕꯅꯦ ꯍꯧꯖꯤꯛ ꯐꯥꯎ
ꯏꯁ ꯑꯗꯨꯅꯦ ꯑꯩ ꯈꯪꯉꯤꯗ ꯑꯩꯁꯨ
ꯅꯪꯁꯨ ꯅꯪꯒꯤ ꯁꯤꯡ ꯂꯩꯗ꯭ꯔꯤꯗꯤ ꯉꯁꯥꯏꯅ ꯁꯤꯅꯤ ꯄꯣꯛꯇ꯭ꯔꯤꯉꯩꯗꯤꯁꯨ ꯁꯤ- ꯁꯤꯒꯅꯤꯗ
ꯑꯩꯗꯤ ꯃꯤꯉꯣꯟꯗ ꯀꯟꯅ ꯉꯥꯡꯕꯁꯨ ꯍꯩꯇꯦ
ꯑꯥ ꯀꯟꯅꯗꯤ ꯉꯥꯡꯗꯦ ꯑꯗꯨ ꯅ‌ꯣꯛ ꯅ‌ꯣꯛꯑꯒ ꯉꯥꯡꯕꯗꯣ
ꯏꯁ ꯅꯣꯛꯄꯁꯨ ꯍꯩꯇꯦ
ꯉꯁꯥꯏ ꯅꯣꯛꯄꯗꯤ ꯀꯅꯥꯔꯥꯅꯦ
ꯑꯩꯗꯤꯅꯦ ꯁꯥꯥꯎ ꯁꯥꯎꯕꯗꯤ ꯌꯥꯝ ꯍꯩ
ꯌꯥꯔꯗꯤꯅ‌ꯣꯛ ꯄ‍꯭ꯔꯥ ꯅꯪ
ꯎꯝ ꯁꯥꯔꯗꯤ ꯅ‌ꯣꯛꯄ
ꯑ ꯑꯣꯏꯔꯝꯅꯤ
ꯑꯩꯗꯤ ꯑꯦꯁ ꯅ ꯀꯩꯔꯤꯒꯤꯅꯣ ꯅꯪꯅ ꯕꯣꯜ ꯁꯥꯟꯅꯕ ꯂ‌ꯦꯞꯄꯤꯗ‌ꯣ
ꯀꯔꯤꯒꯤꯔꯥ
ꯈꯔ ꯅꯧꯔꯤꯉꯩꯗꯗꯤ ꯌꯥꯝ ꯁꯥꯟꯅꯈꯤꯗꯥꯏꯅꯦ ꯄꯩꯁꯥꯒ ꯊꯥꯅꯔꯒ ꯃꯤꯒ ꯁꯥꯟꯅꯔꯒ ꯆꯕꯤ ꯄꯥꯔꯁꯨ ꯁꯥꯟꯅꯕ ꯌꯥꯏꯅ
ꯁꯟꯅꯅꯤꯗ꯭ꯔꯦ
ꯅꯪꯒꯤ ꯏꯁ ꯅꯪꯒꯤ ꯀꯔꯤ ꯍꯥꯏꯒꯅꯤ ꯈꯣꯡꯒꯨꯝꯕꯗꯣ ꯌꯥꯝ ꯆꯥꯎꯔꯒ ꯏꯁꯇꯣꯞꯄꯔꯒ ꯂꯦꯞꯄꯗꯅ ꯑ ꯌꯥꯝ ꯇꯧꯈꯤꯗꯥꯏꯅꯦ ꯕꯒꯁꯦ ꯌꯥꯝ ꯏꯆꯝ ꯆꯝꯅ ꯀꯥꯎꯕꯗ ꯑꯗ ꯆꯠꯄꯗ
ꯑꯁ ꯅꯪ ꯑꯩꯉꯣꯟꯗ ꯌꯦꯡꯕ ꯖꯥꯠꯅꯤꯅꯦꯍꯦ
ꯃꯤꯅ ꯇꯝꯕ
ꯅꯪ ꯑꯩꯕꯨ ꯐꯖꯅ ꯌꯦꯡꯕ ꯃꯥꯜꯂꯦ ꯕꯣꯜ ꯁꯥꯟꯅꯕ ꯀꯅꯗ ꯀꯣ ꯐꯖꯅ ꯈꯪꯉꯦꯕ ꯀꯔꯤ ꯃꯥꯡꯗ ꯊꯦꯡꯅꯕꯅ ꯆꯤꯟ ꯊꯤꯒꯅꯨ ꯅꯪ ꯕꯣꯜ ꯁꯟꯅꯔꯗꯤ ꯃꯤꯕꯨ ꯌꯦꯡꯗ꯭ꯔꯦ ꯑꯩꯉꯣꯟꯗ ꯌꯦꯡꯉꯤꯕ
ꯀꯣ
ꯑꯩꯗꯤ ꯅꯪꯗꯧꯅ ꯁꯥꯟꯅꯕ ꯍꯩꯇꯦ
ꯅꯆꯤꯜ ꯊꯤꯕ
ꯆꯤꯟꯁꯨ ꯅꯪꯗꯧꯅ ꯀꯟꯕ ꯍꯩꯇꯦ
ꯆꯤꯟ ꯀꯟꯕꯗꯤ ꯑꯩꯅ ꯀꯜꯂꯝꯒꯅꯤ ꯑꯗꯨ ꯌꯦꯡꯕꯗꯤ ꯌꯦꯡꯉꯦꯕꯀꯣ ꯆꯤꯟ ꯊꯤꯒꯅꯣ ꯊꯣꯑꯦꯇꯣ
ꯌꯦꯡꯕꯒꯤꯅꯦ ꯈꯪꯉꯤꯗꯣ ꯎꯝ
ꯈꯪꯉꯦꯕ ꯀꯥꯟꯅꯗ꯭ꯔꯦ ꯅꯪ ꯐꯥꯝ ꯇꯧꯅꯤꯡ ꯅꯤꯡꯉꯥꯏ ꯂꯥꯛꯈ꯭ꯔꯣ ꯈꯨꯟꯗ
ꯇꯧꯁꯤꯅꯦ ꯇꯧꯁꯤꯅꯦ ꯅꯤ ꯇꯗꯁꯦ ꯉꯥꯅꯨꯒꯤꯁꯨ ꯇꯧꯕ ꯌꯥꯏꯅꯦ
ꯑꯗꯤ ꯑꯁ
ꯗꯤ ꯉꯥꯅꯨꯒꯨꯝꯕꯁꯦ ꯑꯁ ꯌꯥꯝꯗꯕꯤꯗ ꯆꯍꯨꯝ ꯑ ꯆꯅꯤ ꯑꯗꯨꯃꯥꯏꯅ ꯇꯧꯔꯒ ꯌꯣꯛꯅꯤꯡꯉꯤ
ꯑꯁ ꯆꯥꯛ ꯃꯣꯏꯒꯤ ꯆꯥꯛ ꯊꯣꯡꯅꯤꯡꯉꯥꯏ ꯇꯟꯗ꯭ꯔꯅꯦ
ꯊꯣꯡ ꯃꯣꯏ ꯊꯣꯡꯕꯂꯥꯏꯌꯦ ꯃꯤꯒꯤꯗꯤ ꯊꯣꯡꯕ ꯇꯜꯂꯦ
ꯑꯁ ꯑꯩ ꯃꯤꯒꯤ ꯊꯣꯡꯉꯦ ꯅꯪ ꯉꯥꯅꯨꯒꯤ ꯊꯣꯡꯈ꯭ꯔꯣꯀꯣ
ꯌꯥꯏꯅꯦ ꯃꯤꯒꯤꯗꯤ ꯍꯥꯎꯗꯇ꯭ꯔꯗꯤ ꯑꯦꯁ ꯍꯥꯎꯗ꯭ꯔꯗꯤ ꯍꯥꯎꯇꯦ ꯉꯅꯨꯁꯤꯡꯗꯤ ꯑꯗꯨꯃꯥꯏꯅꯁꯨ ꯍꯥꯏꯗꯦ
ꯉꯥꯅꯨꯗꯤ ꯃꯤ ꯅꯠꯇꯕꯅꯤꯅ
ꯑꯗꯨꯒꯤꯅꯦ
ꯗꯨꯒꯤꯅꯦ ꯍꯥꯏꯌꯦ
ꯑꯩ ꯑꯗꯨꯒꯤꯅꯦ ꯃꯤꯒꯤꯗꯤ ꯊꯣꯡ ꯇꯜꯂꯦ ꯍꯥꯏꯕ
ꯑꯦ ꯑꯗꯨꯗꯤ ꯅꯪ ꯅꯄꯨꯟꯁꯤꯒꯤ ꯆꯥꯛ ꯊꯣꯡꯂꯝꯔꯣꯏ ꯍꯧꯖꯤꯛ ꯐꯥꯎ
ꯆꯥꯛꯛꯄꯨꯗꯤ ꯑꯉꯥꯡ ꯑꯣꯏꯔꯤꯉꯩꯒꯤ ꯊꯣꯛꯣꯡꯑꯒ ꯂꯥꯛꯏꯅꯤ
ꯑꯦ ꯅꯣꯛꯅꯤꯡꯉꯦ
ꯈꯣꯏ ꯄ ꯔꯥꯁꯀꯣ ꯀꯩꯅꯣ ꯇꯧꯔꯒꯗꯔ ꯂꯩ ꯂꯩ ꯏꯂ ꯂꯥꯛꯄꯅꯤꯅ
ꯑꯗꯨꯗꯤ ꯄꯪꯊꯣꯡ ꯊꯣꯡꯉ ꯄꯪꯆꯥ ꯆꯥꯕ ꯃꯥꯜꯂꯦꯗ
ꯊꯣꯡ ꯊꯣꯡꯒꯦꯔꯥ ꯐꯖꯅ ꯊꯣꯡꯒꯦꯔꯥ ꯊꯣꯡꯉꯦ ꯂꯣꯏꯔꯦ
ꯅꯪ ꯅꯪꯒꯤ ꯋꯥ ꯁꯦꯡꯗꯦꯗ
ꯄꯨꯡ ꯊꯣꯡ ꯊꯣꯡꯉꯒ ꯆꯥꯕ ꯃꯥꯜꯂꯦ
ꯅꯪꯗꯤ ꯊꯣꯡꯕꯁꯨ ꯍꯩꯔꯝ